ꯇꯥꯏ ꯀꯣ꯫
ꯑ ꯑ ꯇꯥꯑꯦ ꯍꯧꯖꯤꯛꯇꯤ꯫
ꯎꯝ ꯀꯟꯇꯤꯅ꯭ꯌꯨ ꯇꯧꯑꯣ ꯑ꯫ ꯎꯝ꯫
ꯑꫭ ꯅꯪ ꯊꯤ ꯅꯪ ꯐꯠꯇꯕ ꯉꯥꯛꯇ ꯊꯤꯔꯗꯤ ꯑꯗꯨꯝ ꯐꯠꯇꯕ ꯊꯣꯛꯀꯅꯤ ꯆꯥꯛ ꯆꯥꯕꯁꯨ ꯗꯤꯁꯑꯦꯠꯚꯥꯟꯇꯦꯖ ꯂꯩꯌꯦ꯫ ꯎꯝ ꯏꯟꯖꯥꯡ ꯑꯗꯨꯑꯗꯥ ꯆꯥꯕꯁꯨ ꯗꯤꯁꯑꯦꯗꯚꯥꯟꯇꯦꯖ ꯂꯩꯌꯦ ꯑꯈꯣꯏꯒꯤꯗꯃꯛꯁꯤ ꯆꯥꯔꯒ ꯌꯥꯝ ꯍꯥꯎꯋꯦ ꯏꯁꯥꯒꯤꯗꯃꯛ ꯌꯥꯝ ꯐꯩꯌꯦ ꯍꯥꯏꯕꯁꯤꯡꯁꯨ ꯐꯠꯇꯕ ꯂꯩꯕꯅꯦ ꯐꯠꯇꯕ ꯉꯥꯛꯇ ꯊꯤꯒꯅꯨ ꯍꯥꯏꯅ ꯍꯥꯏꯕꯀꯣ꯫
ꯎꯝ꯫
ꯑꯗꯨꯕꯨꯗꯤ ꯌꯥꯔꯣꯏ ꯍꯥꯏꯕ ꯑꯩꯅ꯫
ꯑꯣ ꯑꯗꯨ ꯃꯣꯏꯁꯦ ꯄꯩꯁꯥꯒꯤꯗꯃꯛꯇꯁꯨ ꯑꯗꯨꯝ ꯋꯥꯔꯕ꯭ꯔꯣ ꯑꯁꯤ ꯑꯩꯈꯣꯏ ꯑꯩꯗꯤ ꯈꯪꯗ꯭ꯔꯦ
ꯍꯣꯏ ꯋꯥꯕꯗꯤ ꯋꯥꯕꯅꯦ ꯃꯣꯏ ꯑꯅꯤꯁꯦ ꯑꯗꯨ
ꯑꯣ
ꯑꯣ ꯍꯧꯖꯤꯛ ꯑꯩꯅ ꯑꯗꯨꯝ ꯍꯥꯏꯔꯗꯤ ꯅꯣꯏ ꯑꯁ ꯍꯥꯏꯕꯁꯨ ꯂꯩꯒꯅꯤ ꯑꯗꯨ ꯑꯣꯏꯔꯁꯨ ꯍꯧꯖꯤꯛꯇꯤ ꯃꯆꯦ ꯅꯨꯨꯄꯤꯅ ꯑꯗꯨꯝ ꯑꯥ ꯀꯨꯝꯃꯩ ꯌꯣꯟꯅꯥꯕꯥ ꯀꯣ ꯑꯗꯨꯅ ꯇꯤꯅꯥ ꯌꯨꯝ ꯑꯗꯨꯝ ꯌꯦꯡꯁꯤꯟꯕ ꯃꯥꯜꯂꯦ ꯑꯗꯨꯒ ꯃꯥꯗꯤ ꯃꯔꯛ ꯃꯔꯥꯛꯇ ꯐꯤ ꯁꯥꯕꯅꯤꯅꯀꯣ ꯐꯤ ꯁꯥꯕ ꯌꯦꯡꯎꯍꯥꯏꯕꯅꯦ ꯃꯥꯁꯦ
ꯑꯣ ꯑꯣ
ꯐꯤ ꯁꯥꯥꯕꯅꯤꯅ ꯐꯤꯁꯔꯒ ꯑ ꯑꯃ ꯑꯅꯤꯒꯨꯝꯕ ꯆꯦꯡꯒꯨꯝꯕ ꯃꯔꯥꯛ ꯃꯔꯥꯛꯇ ꯑꯃꯁꯨ ꯂꯩꯕꯤꯕ ꯃꯥꯜꯂꯦ ꯑꯗꯨ ꯑꯣꯏꯔꯁꯨ ꯑꯗꯨ ꯅꯣꯏꯒꯤ ꯅꯆꯦꯅꯀꯣ ꯑꯗꯨꯝ ꯌꯨꯝꯗꯤ ꯌꯦꯡ ꯁꯤꯟꯕ ꯃꯥꯜꯂꯦ ꯑꯗꯨꯒ ꯑꯥ ꯑꯥ ꯅꯪꯒꯤ ꯅꯨꯄꯥ ꯑꯥ ꯃꯥꯏ ꯃꯥꯒꯤ ꯅꯨꯄꯥꯗꯣ ꯃꯥꯒꯤ ꯅꯨꯄꯥꯗꯤ ꯃꯣꯏ ꯂꯨꯍꯣꯡꯕ ꯀꯟꯗ ꯎꯃ ꯄꯩꯁꯥꯁꯦ ꯂꯣꯟꯗ ꯂꯧꯑꯦ ꯍꯥꯕ ꯃꯥꯂꯦ
ꯑꯣ
ꯂꯣꯟ ꯅꯠꯇꯕ ꯃꯤꯒꯤ ꯄꯨꯔꯒ ꯂꯧꯋꯦ ꯍꯥꯏꯕ꯭ꯔꯥ ꯂꯣꯟ ꯂꯧꯋꯦ ꯍꯥꯏꯕ꯭ꯔꯥ ꯑꯗꯨꯃꯥꯏꯅ ꯇꯧꯋꯦ ꯍꯥꯏꯌꯦ ꯑꯗꯨꯒꯤ ꯍꯧꯖꯤꯛꯐꯥꯎ ꯑꯦ ꯑꯦ ꯁꯦ ꯃꯔꯨꯞ ꯇꯧꯋꯦ ꯍꯥꯏꯕ ꯑꯗꯣ ꯃꯔꯨꯞ ꯇꯧꯕꯒꯤꯀꯣ ꯍꯧꯖꯤꯛꯐꯥꯎ ꯂꯣꯏꯗ꯭ꯔꯤꯑꯕꯀꯣ ꯂꯣꯏꯗꯕꯤꯒꯤ ꯀꯤ ꯑꯥꯥ ꯊꯥ ꯑꯃꯗ ꯑꯩꯈꯣꯏꯗꯤ ꯊꯔꯥꯒꯨꯝꯕ ꯈꯛꯇ ꯄꯤꯕꯅꯤꯅ ꯑꯉꯥꯡꯒꯤꯗꯃꯛ ꯗꯄꯥꯔ ꯂꯧꯕꯒ ꯑꯗꯨꯒ ꯌꯦꯟꯁꯥꯡ ꯀꯔꯤ ꯀꯔꯥ ꯑꯗꯨ ꯈꯖꯤꯛ ꯈꯛꯇ ꯑꯗꯨꯝ ꯃꯦꯅꯦꯖ ꯇꯧꯔꯒ ꯑꯗꯨꯝ ꯂꯣꯏꯕꯅꯦ ꯑꯇꯩꯁꯤꯡꯗꯤ ꯑꯩꯈꯣꯏ ꯆꯦꯅ ꯑꯗꯨꯝ ꯃꯥꯅ ꯃꯦꯅꯦꯖ ꯇꯧꯕꯅꯦ ꯍꯥꯏꯕ
ꯑꯣ ꯑꯗꯨ ꯑꯩꯅ ꯃꯥꯒꯤ ꯃꯅꯥꯎꯅꯨꯄꯤ ꯂꯩꯌꯦꯗꯅ
ꯎꯝ
ꯃꯅꯥꯎꯅꯨꯄꯤ ꯑ ꯑꯩꯒꯤ ꯑꯌꯥꯝꯕꯒꯤ ꯃꯅꯥꯎꯅꯨꯄꯤꯗꯣ ꯃꯥꯒꯤ ꯅꯨ ꯅꯨꯄꯥꯒꯤ ꯃꯅꯥꯎ ꯅꯨꯄꯤ ꯂꯩꯕꯗꯣ ꯑꯗꯨ ꯐ꯭ꯔꯤꯗ ꯌꯨꯝꯗ ꯂꯩꯔꯗꯤ ꯋꯥꯔꯤ ꯁꯥꯎ ꯍꯥꯏꯕꯅꯦ ꯃꯥꯕꯨꯁꯨ ꯍꯧꯖꯤꯛ ꯐꯥꯎ ꯁꯥꯕꯁꯨ ꯍꯧꯗ꯭ꯔꯤ ꯑꯩꯗꯤ ꯃꯣꯏꯁꯦ ꯏꯅꯥ ꯈꯨꯟꯔꯒ ꯂꯩꯈ꯭ꯔꯕ ꯈꯪ
ꯈꯪꯗꯦ ꯑꯗꯨꯕꯨꯗꯤ ꯃꯁꯥ ꯃꯁꯥꯅ ꯇꯧꯅꯤꯡꯕ ꯃꯇꯝꯗ ꯇꯧꯕ ꯋꯥꯅꯤ ꯃꯤꯁꯤꯡꯁꯦꯀꯣ ꯇꯧꯅꯤꯡꯇ꯭ꯔꯗꯤ ꯑꯗꯨꯝ ꯌꯦꯡ ꯌꯦꯡꯗꯤꯌꯦ ꯑꯗꯨ ꯁꯤꯡꯗꯤ ꯑꯣꯗ ꯃꯣꯏ ꯃꯁꯥ ꯃꯁ ꯁꯥꯒꯤ ꯑꯊꯣꯛꯄ ꯇꯧꯅꯤꯡꯉꯥꯏꯗꯤ ꯂꯥꯛꯈ꯭ꯔꯅꯤꯗ ꯑꯗꯨꯕꯨꯗꯤ ꯀꯥꯏꯗꯦꯁꯨ ꯀꯩꯁꯨ ꯀꯥꯏꯗꯦ ꯎꯝ
ꯑꯥ ꯀꯔꯤ ꯀꯃꯥꯏꯟ ꯇꯧꯔꯤ ꯆꯥꯕ ꯊꯛꯄꯗꯤ ꯌꯨꯒꯨꯝꯕꯗꯤ ꯊꯛ ꯊꯥꯛꯇꯦꯀꯣ ꯊꯥꯛꯄ꯭ꯔꯣ
ꯍꯩꯕꯥ ꯃꯥꯂꯦ ꯑꯗꯨꯁꯨ
ꯑꯁ ꯑꯗꯨꯗꯤ ꯌꯥꯝ ꯐꯠꯇꯦꯀꯣ
ꯎꯝ ꯊꯥ ꯑꯃꯥ ꯑꯅꯤꯒꯨꯝꯕ ꯎꯝ ꯑꯃꯨꯛꯀꯥ ꯊꯥꯔꯛꯇ꯭ꯔꯦꯍꯦ ꯃꯥꯁꯤ ꯋꯥꯈꯜꯁꯦ ꯌꯥꯝ ꯋꯥꯔꯒ ꯂꯩꯕ ꯑꯗꯨꯒꯤ
ꯑꯣ
ꯃꯥ ꯋꯥꯏ ꯍꯥꯏꯕ ꯅꯠ ꯇꯕꯀꯣ ꯊꯕꯛꯁꯤ ꯋꯥꯏ ꯑꯩꯁꯤ ꯌꯨꯝꯗ ꯂꯩꯕꯗꯣ ꯋꯥꯏ ꯍꯥꯏꯕ ꯅꯠꯇꯕ ꯍꯥꯏꯗꯤ ꯋꯥꯈꯜ ꯋꯥꯕꯗꯣ ꯏꯁ ꯐꯥꯁꯦ ꯌꯥꯝ ꯋꯥꯕꯅꯦ ꯋꯥꯈꯜ ꯋꯥꯕꯁꯤꯡꯗꯣ
ꯍꯣꯏ ꯍꯣꯏ
ꯈꯔ ꯋꯥꯈꯜꯗꯤ ꯋꯥꯕ ꯃꯥꯜꯂꯦ ꯃꯥꯁꯦ
ꯑꯣ ꯑꯩꯗꯤ ꯁꯤꯒꯨꯝꯕꯗꯤꯗꯤ ꯈꯪꯗꯦꯅꯦ ꯃꯥꯕꯨ ꯄꯥꯎ ꯐꯥꯎꯅꯗꯕ ꯀꯨꯏꯔꯦ
ꯎꯝ ꯑꯗꯨꯁꯤꯡꯒꯤ ꯌꯥꯝ ꯍꯥꯏꯕ ꯃꯥꯜꯂꯦ ꯃꯥꯁꯦ
ꯑꯣ
ꯀꯨꯏꯈ꯭ꯔꯦꯍꯦ ꯉꯥꯡꯔꯁꯨ ꯇꯥꯗ꯭ꯔꯦꯌꯦ ꯃꯥ
ꯑꯁ
ꯃꯥꯅ ꯍꯥꯏꯕꯗꯣ ꯑꯩꯕꯨꯗꯤ ꯍꯥꯏꯔꯅꯨ ꯅꯣꯏ ꯍꯥꯏꯔꯗꯤ ꯑꯃꯨꯛꯀꯥ ꯍꯦꯟꯖꯜꯂꯛꯀꯥꯅꯤ ꯍꯥꯏꯌꯦ
ꯍꯨꯁ ꯑꯗꯨ ꯅꯨꯄꯥꯁꯨ ꯐꯠꯇꯦ ꯑꯗꯨꯗꯤ ꯍꯣꯏ
ꯑꯁ ꯌꯥꯔꯦ ꯃꯤꯒꯤ ꯋꯥꯕꯨꯗꯤ
ꯍꯣꯏ ꯑꯗꯨ ꯑꯣꯏꯔꯁꯨ ꯑꯩꯗꯤ ꯑꯁ ꯃꯥꯕꯨꯁꯨ ꯌꯥꯝ ꯅꯨꯡꯁꯤꯕꯅꯤꯅ ꯑꯗꯨ
ꯎꯝ ꯎꯝ
ꯋꯥꯔꯤ ꯁꯥꯗꯕ ꯀꯣꯏꯃꯥꯟꯕꯒꯤ ꯈꯪꯗ꯭ꯔꯦꯕ ꯃꯣꯏꯁꯦ ꯀꯃꯥꯏ ꯍꯤꯕ꯭ꯔꯥ ꯍꯥꯏꯕꯗꯨ
ꯎꯝ
ꯏꯃꯥꯒꯤ ꯁꯥꯏꯠ ꯈꯣꯏꯀꯣ ꯑꯗꯨꯃꯥꯏꯅꯗꯤ ꯇꯧꯗꯤ ꯇꯧꯏ ꯏꯃꯥꯒꯤ ꯁꯥꯏꯠꯈꯣꯏ ꯃꯦꯗꯤꯁꯤꯟꯗ ꯊꯥꯖꯗꯕ ꯃꯤ ꯌꯥꯝꯕꯅꯤ ꯎꯝ ꯏꯃꯥꯗꯤ ꯑꯄꯣꯖꯤꯠꯅꯦ ꯏꯃꯥꯗꯤ ꯃꯥ ꯍꯤꯡꯂꯤꯉꯩꯗꯀꯣ ꯏꯃꯥꯅ ꯑꯄꯣꯖꯤꯠ ꯑꯣꯏꯕꯅꯦ ꯃꯣꯏꯒꯤ ꯍꯨꯌꯨꯝꯗ ꯏꯃꯥꯗꯤ ꯗꯣꯛꯇꯔꯕꯨ ꯑꯗꯨꯝ ꯇ꯭ꯔꯁ ꯇꯧꯕꯅꯦꯕ ꯑꯗꯨ ꯃꯣꯏꯁꯦ ꯇ꯭ꯔꯁ ꯇꯧꯗꯦ ꯎꯝ ꯗꯣꯛꯇꯔ ꯆꯠꯇ꯭ꯔꯥꯁꯨ
ꯏꯁꯣꯔꯅ ꯃꯣꯏꯒꯤꯗꯃꯛ ꯅꯣꯂꯦꯖ ꯄꯤꯕꯒꯤ ꯃꯣꯏꯁꯨ ꯊꯕꯛ ꯇꯧꯕꯅꯤꯅꯦ ꯗꯣꯛꯇꯔ ꯂꯣꯏ ꯐꯠꯇꯦ ꯍꯥꯏꯅꯤꯡꯉꯥꯏ ꯂꯩꯇꯦ ꯑꯗꯨꯒ ꯑꯀꯣꯏ ꯑꯀꯣꯏꯁꯦ ꯏꯁꯁꯣꯔ ꯉꯝꯅ ꯄ꯭ꯔꯠꯅ ꯇꯧ ꯇꯧ ꯇꯧꯔꯒ ꯏꯁꯣꯔꯅ ꯂꯝꯕꯤ ꯄꯤꯔꯒ ꯁꯤ ꯆꯥꯎ ꯍꯥꯏꯌꯦ ꯗꯣꯛꯇꯔ ꯂꯝꯕꯤꯗꯣ ꯄꯤꯕ ꯀꯥꯟꯗ ꯗꯣꯛꯇꯔꯒꯨꯝꯕ ꯊꯦꯡꯅꯔꯦ ꯍꯥꯏꯁꯦ ꯑꯗꯨꯒꯨꯝꯕ ꯊꯦꯡꯅꯕ ꯀꯥꯟꯗ ꯁꯤ ꯆꯥꯎꯑꯣ ꯁꯤ ꯐꯥꯒꯅꯤ ꯍꯥꯏꯕ ꯀꯥꯟꯗ ꯆꯥꯅꯤꯡꯗꯕ ꯃꯤ ꯁꯤꯡꯁꯨ ꯂꯩ ꯑꯗꯨꯒꯤ ꯑꯩꯗꯤ ꯅꯣꯏ ꯄ꯭ꯔꯊꯅꯥ ꯇꯧꯔꯅꯨ ꯆꯦꯀꯞ ꯆꯠꯔꯅꯨ ꯑꯩꯅ ꯍꯥꯏꯕ ꯄ꯭ꯔꯠꯅ ꯇꯧꯔꯒ ꯏꯁꯣꯔꯅ ꯂꯝꯕꯤ ꯍꯥꯡꯕꯤꯔꯒ ꯒ ꯅꯣꯏ ꯈꯪꯗꯦ ꯍꯥꯏꯕ ꯑꯩꯅ
ꯑꯗꯨꯁꯨ ꯆꯨꯝꯕꯅꯤ ꯃꯤꯗꯤꯀꯣ ꯃꯤꯁꯤꯡ ꯑꯗꯨꯝ ꯍꯥꯏꯕꯁꯨ ꯌꯥꯕ ꯂꯩꯕꯅꯤ
ꯎꯝ
ꯍꯥꯡꯗꯤ ꯍꯥꯡꯒꯅꯤꯀꯣ ꯃꯣꯏꯁꯦ ꯍꯥꯡꯗꯤ ꯍꯥꯡꯒꯅꯤ ꯍꯥꯏꯕ ꯀꯥꯟꯗꯁꯨ ꯏꯟꯗꯦ ꯑꯗꯨꯒꯨꯝꯕ ꯌꯥꯝ ꯂꯩꯌꯦꯕ
ꯍꯣꯏ ꯑꯁ ꯑꯗꯨꯃꯥꯏ ꯇꯧꯋꯦ
ꯑꯁꯤ ꯌꯥꯝꯕꯅꯦ ꯑꯩꯈꯣꯏꯗ
ꯑꯣ ꯍꯥꯏꯕꯤꯔꯁꯨ ꯀꯤꯕꯒ ꯃꯣꯏꯁꯦ ꯍꯣꯏ ꯑꯩ ꯑꯩꯅ ꯃꯤꯉꯣꯟꯗ ꯑꯗꯨꯃꯥꯏ ꯍꯥꯏꯕꯅꯦ ꯍꯣꯏ ꯑꯩ ꯍꯥꯏꯔꯁꯨ ꯑꯉꯥꯡꯒꯤꯗꯃꯛꯁꯨ ꯀꯣ ꯑꯉꯥꯡ ꯃꯁꯥ ꯐꯅꯤꯡꯉꯥꯏꯅꯦ ꯑꯉꯥꯡꯕꯨ ꯑꯗꯨꯃꯥꯏꯅ ꯇꯧ ꯑꯗꯨꯃꯥꯏꯅ ꯇꯧ ꯍꯥꯏꯔꯁꯨ ꯍꯣꯏ ꯑꯦꯛꯖꯥꯝꯄꯜꯗꯤ ꯑꯩꯅꯁꯨ ꯁꯣ ꯇꯧꯗꯕꯒꯤ ꯃꯤꯅ ꯑꯩꯕꯨ ꯊꯥꯖꯗ ꯇꯕ ꯃꯥꯜꯂꯦꯅ ꯑꯩꯅ ꯑꯗꯨꯝ ꯍꯥꯏꯕ ꯍꯥꯏꯗꯤ ꯑꯩꯒꯤ ꯑꯉꯥꯡꯗꯤ ꯑꯗꯨꯝ ꯅꯥꯒꯟꯕꯒ ꯆꯥꯛ ꯆꯥꯅꯤꯡꯗꯕꯒ ꯃꯥꯁꯦ ꯑꯗꯨꯝ ꯇꯧꯋꯦꯕ ꯑꯩꯅ ꯃꯤꯉꯣꯟꯗ ꯑꯗꯨꯝꯃꯥꯏꯅ ꯇꯣꯛ ꯀꯣ ꯇꯣ ꯀꯣ ꯍꯥꯏꯔ ꯑꯉꯥꯡꯁꯦ ꯑꯗꯨꯃꯥꯏꯅ ꯇꯧꯔꯗꯤ ꯐꯕꯅꯦ ꯑꯩꯅ ꯍꯥꯏꯌꯦ ꯍꯥꯏꯔꯁꯨ ꯑ ꯑꯩꯒꯤ ꯑꯉꯥꯡꯗꯤ ꯑ ꯍꯦꯜꯗꯤ ꯑꯣꯏꯗꯕꯅꯤꯅ ꯃꯤꯅ ꯈꯜꯂꯒ ꯑꯁ ꯅꯁꯥ ꯍꯦꯜꯗꯤ ꯇꯧꯕꯁꯨ ꯅꯠꯇꯦ ꯍꯥꯏꯕ ꯈꯟꯕ ꯃꯤꯁꯤꯡꯁꯨ ꯌꯥꯝ ꯂꯩꯕ ꯑꯗꯨꯗꯤ ꯃꯁꯥ ꯃꯁꯥꯒꯤꯅꯦ ꯍꯥꯏꯔ ꯑꯩ ꯂꯣꯏꯈ꯭ꯔꯕꯅꯦ
ꯎꯝ ꯑꯌꯣ ꯑꯗꯨꯅꯦ ꯌꯥꯝ ꯂꯩꯕꯅꯤ ꯑꯗꯨ
ꯍꯥꯏꯗꯤ ꯚꯤꯇꯃꯤꯟꯒꯨꯝꯕ ꯑꯗꯨ ꯑꯗ ꯑꯗꯨꯝ ꯄꯤꯕꯅꯦ ꯑꯗꯣ ꯈꯪꯗꯦ ꯑꯩ ꯏꯁꯥꯁꯦ ꯑꯗꯨꯝ ꯀꯪꯕꯒ ꯉꯔꯥꯡꯁꯨ ꯍꯤꯗꯥꯛ ꯆꯥ ꯑꯝ ꯀꯥꯄꯥ ꯆꯠꯄ ꯃꯇꯝꯗ ꯑꯩꯅ ꯃꯥꯒꯤ ꯀꯦꯖꯤ ꯌꯦꯡꯔꯒ ꯃꯥꯁꯤ ꯅꯥꯏꯟ ꯀꯦꯖꯤ ꯈꯛꯇ ꯂꯩꯕ ꯍꯥꯟꯅꯗꯤ ꯇꯦꯟ ꯀꯦꯖꯤ ꯁꯨꯈ꯭ꯔꯕꯅꯦꯕ ꯑꯗꯣ ꯅꯥꯏꯟ ꯀꯦꯖꯤ ꯈꯛꯇ ꯂꯩꯕ ꯑꯩꯅ ꯉꯥꯛꯄꯅꯦ ꯑꯗꯣ ꯀꯔꯤꯒꯤꯔꯥ ꯍꯥꯏꯔꯒ
ꯅꯪꯒꯤ ꯑꯉꯥꯡꯗꯤ ꯋꯥꯟ ꯋꯥꯟ ꯄꯣꯏꯟ ꯐꯥꯏꯚꯅꯤꯀꯣ ꯆ ꯑꯗꯨꯗꯤ ꯅꯪꯒꯤꯗꯤ ꯍꯦꯜꯂꯦꯗ ꯑꯩꯒꯤ ꯃꯥꯅ ꯅꯨ ꯅꯨꯄꯤ ꯑꯣꯏꯕꯒꯤꯔ ꯑꯩꯒꯤ ꯏꯅꯥꯎꯅ ꯑꯩꯒꯤ ꯑ ꯃꯥꯒꯤ ꯏꯅꯥꯎ ꯅꯨꯄꯥꯒꯤ ꯃꯆꯥꯗꯣ
ꯑꯝ
ꯆꯍꯤ ꯑꯅꯤ ꯁꯨꯔꯒ ꯅꯥꯏꯟ ꯀꯤꯂꯣ ꯉꯥꯛꯇꯅꯦ ꯑꯉꯥꯡ
ꯑꯗꯨꯅꯦꯕꯥ ꯑꯩꯁꯨ ꯉꯛꯄꯗꯣ ꯍꯣꯏ ꯃꯣꯏ ꯀꯩꯅꯣ ꯋꯦꯠ ꯒꯦꯟ ꯇꯧꯗꯅ ꯃꯁꯥꯗꯤ ꯁꯥꯡꯕꯗꯤ ꯁꯥꯡꯕꯀꯣ
ꯎꯝ
ꯁꯥꯡꯕꯗꯤ ꯁꯥꯏ ꯑꯗꯨꯗꯒꯤꯕ ꯑꯣꯏꯕ꯭ꯔꯥꯅ ꯈꯟꯕ ꯑꯩꯅ ꯍꯣꯏ ꯑꯉꯥꯡꯗꯤ ꯅꯥꯗ꯭ꯔꯗꯤ ꯐꯔꯦ ꯃꯣꯏꯁꯦ ꯑꯦꯛꯇꯤꯞ ꯇꯧꯔꯤ ꯐꯥꯎꯗꯤꯀꯣ
ꯎꯝ
ꯅꯥꯗꯅ ꯑꯗꯨꯝ ꯀꯪꯔꯁꯨ ꯅꯥꯗꯔꯗꯤ ꯑꯗꯨꯝ ꯐꯕꯅꯦ
ꯎꯝ
ꯑꯗꯣ ꯅꯥꯕ ꯀꯥꯟ ꯅꯥ ꯅꯣꯏ ꯅꯣꯏꯔꯁꯨꯝ ꯅꯥꯔꯗꯤ ꯀꯣ ꯀꯥꯟꯅꯗꯕꯅꯦ ꯑꯉꯥꯡꯁꯦ
ꯑꯥ ꯍꯣꯏ ꯑꯗꯨꯅꯤ ꯅꯣꯏꯗꯕꯅꯗꯤ ꯑꯩꯗꯤ ꯄꯥꯝꯗꯤ ꯄꯥꯝꯃꯦ ꯑꯁ ꯅꯣꯏꯕ ꯃꯤꯁꯤꯡꯕꯨ ꯄꯨꯕꯁꯨ ꯉꯝꯗꯦꯍꯦ
ꯉꯝꯗꯦ ꯉꯔꯥꯡ ꯑꯥ ꯑꯗꯨ ꯑꯣꯕꯤꯗꯤꯌꯥꯒꯤ ꯑꯉꯥꯡꯀꯣ ꯅꯣꯏꯔꯣꯝꯒꯤ ꯑꯗꯣ ꯑꯉꯥꯡ ꯄꯨꯔꯛꯑꯦ ꯍꯤꯗꯥꯛ ꯀꯥꯞꯅꯤꯡꯉꯥꯏ ꯅꯁꯥ ꯅꯣꯏꯕꯗꯣ ꯇꯧꯔꯒꯀꯣ ꯑꯗꯨꯒ ꯍꯤꯗꯛꯁꯦ ꯅꯥꯏꯟ ꯃꯟꯁꯀꯤ ꯑꯣꯏꯕꯒꯤ ꯃꯥꯁꯦ ꯍꯤ ꯗꯛ ꯃꯔꯤ ꯀꯥꯞꯄ ꯃꯥꯒꯤ ꯃꯈꯣꯡ ꯑꯅꯤ ꯃꯥ ꯑꯥ ꯃꯈꯨꯠ ꯑꯅꯤ ꯀꯥꯞꯄ ꯑꯗꯒꯤ ꯐꯖꯅ ꯀꯥꯞꯐꯧꯈ꯭ꯔꯦ ꯃꯥꯁꯦ ꯀꯞꯔꯥ ꯃꯃꯥꯒ ꯃꯥꯒꯤ ꯃꯕꯣꯛ ꯂꯥꯛ ꯂꯥꯛꯄꯅꯦꯕ ꯃꯣꯏꯒꯤ ꯃꯕꯣꯛꯅ ꯍꯥꯏꯌꯦ ꯑꯁ ꯑꯩꯗꯤ ꯍꯧꯖꯤꯛꯀꯥꯟ ꯑꯥ ꯗꯤꯁ ꯇꯥꯏꯝ ꯀꯥꯞꯔꯒ ꯑꯩꯗꯤ ꯑꯁꯨꯛ ꯀꯥꯞ ꯀꯥꯞꯔꯔꯣꯏ ꯍꯥꯏꯕꯅꯦ ꯍꯥꯏꯕ ꯃꯥꯅ ꯑꯗꯨꯗ ꯑꯩꯅ ꯍꯦ ꯀꯔꯤꯅꯣ ꯅꯪꯁꯨ ꯑꯗꯨꯃꯥꯏ ꯇꯧꯒꯅꯨ ꯔꯣꯏ ꯀꯥꯞꯀꯗꯕꯁꯤꯡꯗꯤ ꯂꯣꯏ ꯀꯥꯞꯊꯣꯛꯈ꯭ꯔꯣ ꯑꯩꯅ ꯍꯥꯏꯕꯀꯣ
ꯅꯪꯒꯤꯗꯃꯛ ꯁꯤꯒꯨꯝꯕ ꯃꯤꯉꯞꯛꯇ ꯂꯥꯛꯑꯅꯦ
ꯍꯣꯏ ꯑꯗꯨ ꯑꯩꯅ ꯃꯥꯕꯨ ꯍꯥꯏꯕ ꯑꯥ ꯃꯥꯒꯤ ꯑꯥ ꯑꯗꯨ ꯃꯥꯒꯤ ꯃꯃꯥꯎꯁꯨ ꯑꯩꯈꯣꯏꯒꯤ ꯏꯅꯥꯎ ꯊꯣꯛꯄ ꯇꯥꯔꯦ ꯑꯩꯗꯤ ꯑꯥ ꯍꯧꯖꯤꯛ ꯑꯣꯕꯤꯗꯤ꯭ꯌꯥꯒꯤ ꯅꯨꯄꯤꯗꯣ ꯑꯥ ꯑꯩꯒꯤ ꯏꯅꯦꯒꯤ ꯃꯁꯨꯅꯦꯕ ꯑꯩꯒꯤ ꯑꯩꯒꯤ ꯕꯕꯥꯒ ꯄꯣꯛꯃꯤꯟꯅꯕꯅꯦꯕ ꯃꯥꯒꯤ ꯕꯕꯣꯛꯇꯣ
ꯑꯣ
ꯑꯗꯨꯒꯕ ꯃꯥꯒꯤ ꯕꯕꯣꯛꯒꯤ ꯑꯥ ꯑꯩꯒꯤ ꯏꯅꯦꯒꯤ ꯃꯁꯨ ꯅꯨꯄꯤꯅꯦꯕ
ꯑꯣ ꯆꯠ
ꯈꯪꯉꯤꯀꯣ ꯒ꯭ꯔꯥꯟ ꯗꯣꯇꯔꯅꯦꯕ ꯑꯩꯒꯤ ꯏꯅꯦꯒꯤ ꯑꯗꯨꯒꯤ ꯑꯗꯨꯝ ꯈꯪꯕꯅꯦꯕ ꯑꯩꯈꯣꯏꯗꯤ ꯑꯗꯣ ꯃꯥꯅ ꯍꯥꯏꯌꯦ ꯑꯩꯈꯣꯏ ꯑꯩꯈꯣꯏ ꯑꯅꯤꯗꯤ ꯎꯝ ꯑꯩꯈꯣꯏ ꯑꯅꯤ ꯏꯅꯦ ꯑꯩꯈꯣꯏ ꯑꯅꯤ ꯉꯁꯤ ꯆꯠꯂꯒ ꯑꯩꯈꯣꯏꯗꯤ ꯁꯨꯛꯀꯞ ꯀꯞꯔꯔꯣꯏꯅ ꯍꯥꯏꯕꯅꯦ ꯍꯥꯏꯕ ꯑꯗꯨ ꯏꯁ ꯅꯪ ꯄꯪꯒꯅꯨ ꯑꯗꯨꯃꯥꯏ ꯇꯧꯒꯅꯨ ꯃꯤꯅ ꯀꯞꯄꯗꯣ ꯂꯣꯏ ꯀꯞꯀꯗꯕꯅꯦ ꯅꯪ ꯍꯣꯔꯦꯟ ꯅꯪ ꯄ꯭ꯔꯣꯕꯂꯦꯝ ꯇꯥꯒꯅꯤ ꯑꯗꯨꯒ ꯅꯪ ꯅꯪꯒꯤ ꯅꯅꯦꯁꯨ ꯎꯝ ꯑꯉꯥꯡꯋꯥꯗꯤꯗ ꯊꯕꯛ ꯇꯧꯕꯅꯦ ꯑꯉꯥꯡꯒꯤꯗ ꯊꯕꯛ ꯇꯧꯕꯅꯦ ꯅꯪꯒꯤꯅꯦ ꯅꯅꯦꯒꯤ ꯊꯕꯛꯁꯦ ꯂꯧꯊꯣꯛꯀꯅꯤ ꯑꯩꯅ ꯍꯥꯏꯕ
ꯅꯪꯉꯣꯟꯗ ꯂꯩꯌꯦ ꯍꯥꯏꯌꯣ
ꯑꯗꯨꯗꯒꯤ ꯂꯣꯠꯊꯣꯛꯀꯅꯤ ꯍꯥꯏꯅ ꯍꯥꯏꯕ꯫
ꯎꯝ꯫
ꯁꯤꯒꯨꯝꯗ ꯊꯕꯛ ꯇꯧꯔꯒ ꯀꯔꯤꯒꯤ ꯑ ꯀꯥꯞꯂꯔꯣꯏ ꯍꯥꯏꯕ꯭ꯔꯥ ꯑꯩꯅ ꯍꯥꯏꯕ꯫ ꯑꯗꯨ ꯃꯥꯁꯨ ꯅꯣꯛꯔꯒ ꯑꯗꯨꯒ ꯃꯥꯒꯤ ꯃꯅꯦꯁꯨ ꯑꯃꯨꯛꯀ ꯂꯥꯛꯔꯒ ꯑꯁ ꯑꯩꯈꯣꯏꯗꯤ ꯉꯁꯤ ꯂꫭꯏ ꯍꯦꯛ ꯂꯣꯏꯔꯗꯤ ꯑꯃꯨꯛꯀ ꯀꯥꯞꯂꯔꯣꯏ ꯍꯥꯏꯕꯅꯦ ꯍꯥꯏꯕꯀꯣ ꯑꯗꯨꯒ ꯀꯔꯤꯅꯣ ꯅꯪ ꯑꯗꯨꯃꫭꯏ ꯍꯥꯏꯒꯗꯣꯏ ꯑꯩꯅ ꯍꯥꯏꯕ ꯀꯞꯄꯨꯗꯤ ꯂꯣꯏ ꯀꯞꯀꯗꯕꯅꯦ꯫ ꯎꯝ ꯃꯣꯏ ꯃꯁꯥꯒꯤ ꯗꯃꯛꯅꯦ ꯀꯞꯄꯒꯤ ꯅꯨꯡꯁꯤꯌꯦ꯫ ꯑꯉꯥꯡ ꯌꯥꯝ ꯀꯞꯕ ꯂꯦꯅ ꯅꯨꯡꯁꯤꯌꯦꯅ ꯀꯞꯇ꯭ꯔꯗꯤ ꯂꯣꯏꯔꯦꯍꯦ ꯅꯣꯏꯅꯤꯁꯦ ꯑꯩꯅ ꯍꯥꯏꯕ꯫ ꯀꯥꯞꯄꯣ ꯍꯥꯏꯕꯅꯦ ꯉꯁꯤ ꯃꯣꯏꯅꯤ ꯍꯥꯏꯔꯒ ꯂꯩꯕꯗꯥ ꯍꯤꯗꯥꯛꯁꯨ ꯃꯔꯤ ꯑꯃꯨꯛꯀꯛ ꯀꯥꯞꯄꯦ ꯑꯗꯨꯒꯤ ꯑꯁ ꯃꯣꯏꯒꯤ ꯊꯝꯃꯣꯏꯁꯦ ꯌꯥꯝ ꯁꯣꯛꯔꯝꯒꯅꯤ ꯉꯁꯤꯗꯤ꯫
ꯑꫭ꯫
ꯅꯪ ꯆꯛ ꯆꯥꯔꯕꯣ꯫
ꯆꯥꯛ ꯆꯥꯗ꯭ꯔꯤ ꯍꯧꯖꯤꯛ ꯆꯥꯅꯤꯡꯉꯥꯏ ꯇꯧꯋꯦ ꯁꯤ ꯀꯣꯜ ꯂꯣꯏꯔꯒ ꯑꯃꯨꯛ ꯀꯥ ꯆꯥꯛ ꯆꯥꯕ ꯂꯣꯏꯔ ꯃꯇꯝꯗ ꯍꯥꯏꯗꯤꯒꯦꯀꯣ꯫
ꯍꯣꯏ ꯍꯣꯏ ꯆꯛ ꯆꯥꯑꫭ ꯑꯩꯁꯨ ꯆꯥꯈ꯭ꯔꯅꯤ꯫ ꯇꯨꯝꯂꯒ ꯂꯩꯔꯤ ꯑꯉꯥꯡ ꯑꯗꯨ ꯃꯞ ꯃꯥꯒꯤ ꯕꯣꯗꯤꯁꯦ ꯌꯥꯝ ꯁꯥꯕꯒꯤꯀꯣ꯫ ꯑꯦ ꯏꯁꯤꯡꯒ ꯍꯤꯗꯥꯛ ꯄꯤꯗꯅ ꯏꯁꯤꯡꯒ ꯀꯩꯅꯣ ꯇꯧꯕ ꯑꯗꯨ ꯍꯧꯖꯤꯛ ꯃꯥ ꯐꯖꯥꯅ ꯇꯨꯝꯊꯣꯛꯈ꯭ꯔꯦ꯫ ꯎꯝ ꯐꯖꯅ ꯇꯝꯊꯣꯛꯈ꯭ꯔꯦ ꯃꯈꯨꯠ
ꯑꯣ ꯑꯣ ꯍꯣꯏ ꯅꯨꯡꯁꯤꯅ ꯇꯧ ꯇꯧꯕꯤꯌꯣ꯫
ꯑꯗꯨꯝ ꯇꯧꯕ ꯃꯥꯁꯦ꯫